ꯇꯥꯕ꯭ꯔꯣ
ꯍꯣꯏ ꯇꯥꯏ
ꯑꯩꯈꯣꯏꯅꯤꯅ ꯄꯥꯝ ꯑꯩꯈꯣꯏꯅꯤꯅ ꯄꯥꯝꯕꯗꯣ ꯃꯥꯟꯅꯕꯗꯣ ꯌꯥꯝ ꯐꯔꯕꯅꯦ
ꯥꯏ
ꯑꯁ ꯎꯝ ꯑꯗꯨꯒꯣ ꯌꯦꯡꯃꯤꯟꯅꯕꯗꯗꯤ ꯑ ꯄꯥꯝꯕꯗꯣ ꯈꯦꯠꯅꯕꯗꯨꯗꯤ ꯅꯨꯡꯉꯥꯏꯌꯦꯕ
ꯍꯣꯏ ꯏꯃꯤꯅ ꯑꯃꯨ ꯑꯃ ꯑꯣꯄꯨꯟꯟꯅ ꯂꯩꯕ ꯀꯥꯟꯗ ꯅꯨꯡꯉꯥꯏꯕꯅꯤ ꯂꯩꯇ꯭ꯔꯦꯗꯤ ꯌꯦꯡꯕꯗꯣ ꯈꯔ ꯅꯨꯡꯉꯥꯏꯇꯕꯅꯤ
ꯑꯣ ꯅꯍꯥꯟꯒꯤ ꯌꯦꯡꯕ ꯅꯍꯥꯟꯒꯨꯝꯕ ꯑꯗꯨꯝ ꯌꯦꯡꯕꯗꯨꯗꯤ ꯑꯦ ꯑꯩꯈꯣꯏ ꯉꯝꯃꯅꯤ ꯍꯥꯏꯕꯗꯤ ꯊꯥꯖꯕ ꯑꯃ ꯂꯩꯌꯦꯕ ꯑꯗꯨꯝ ꯊꯥꯖꯕ ꯂꯩꯕꯒꯤ ꯌꯦꯡꯕꯁꯦ ꯈꯔ ꯅꯨꯡꯉꯥꯏꯌꯦꯕ ꯌꯧꯗꯦꯕꯀꯣ ꯉꯁꯤꯗꯤ ꯀꯔꯤꯅꯣ ꯈꯪꯗꯦ ꯑ ꯃꯣꯏꯁꯨ ꯀꯟꯕ
ꯍꯣꯏ ꯃꯦꯠꯁꯦ ꯑꯗꯨꯃꯥꯏꯅ ꯇꯧꯕꯁꯤꯅ ꯅꯨꯡꯉꯥꯏꯕꯅꯤꯅ ꯑꯃꯅ ꯀꯟꯕ ꯑꯃꯅ ꯑꯗꯨꯝ ꯇꯧꯔꯛꯏꯗꯤ ꯏꯟꯇꯔꯦꯁꯇꯣ ꯌꯥꯎꯒꯗꯕꯅꯤ ꯎꯝ
ꯑꯗꯨ ꯑꯗꯨꯅꯌꯥꯁ
ꯅꯪꯁꯨ ꯇꯨꯝꯅꯕ꯭ꯔꯣ ꯉꯁꯤ
ꯑꯗꯨꯅꯦ ꯅꯪꯁꯨ ꯑꯩꯗꯤ ꯃꯔꯛꯇ ꯇꯨꯝꯃꯦ
ꯑ ꯑꯩꯈꯣꯏꯗꯤ ꯇꯨꯝꯗ꯭ꯔꯦ ꯐꯥꯔ ꯃꯦꯆ ꯇꯁꯨ ꯍꯣꯏ
ꯑꯩꯈꯣꯏꯗꯤ ꯈꯔ ꯌꯦꯡꯉ ꯑꯗꯨꯝ ꯇꯨꯝꯃꯦ ꯑꯗꯣ ꯑꯁꯤ ꯌꯦꯡꯅꯤꯡꯉ ꯑꯃꯨꯛ ꯑꯂꯥꯔꯝ ꯊꯝꯃ ꯍꯧꯒꯠꯂꯦ
ꯏꯁ ꯑꯩꯈꯣꯏꯗꯤ ꯇꯨꯝꯈ꯭ꯔꯗꯤ ꯍꯧꯒꯠꯂꯔꯣꯏ ꯑꯗꯨꯒꯤ ꯇꯨꯝꯗꯕꯤꯗ ꯅꯝꯐꯨꯕꯗ ꯑꯗꯨꯝ ꯌꯦꯟꯅꯤꯡꯉꯤ
ꯑꯃ ꯑꯃꯗ ꯑꯃ ꯆꯦ ꯑꯃꯨꯔꯛ ꯆꯜꯂꯦꯅ ꯑꯩꯈꯣꯏ ꯑꯩꯈꯣꯏꯅ ꯑꯩꯈꯣꯏ ꯑꯩꯈꯣꯏ ꯑꯅꯤꯅ ꯄꯥꯝꯕ ꯑꯃꯗꯣ ꯑꯗꯨ ꯆꯪꯕ ꯃꯇꯝꯗꯗꯤ ꯑꯩꯈꯣꯏꯅꯤꯁꯦ ꯏꯁ ꯌꯥꯔꯦ ꯇꯨꯝꯈ꯭ꯔꯒꯦꯗ ꯉꯝꯗꯧ ꯃꯥꯟꯗꯦ ꯀꯥꯏꯅ ꯈꯜ ꯉꯝꯃꯅꯤ ꯍꯥꯏꯕꯒꯤ ꯋꯥꯈꯜ ꯂꯩꯔꯦꯕ ꯄꯣꯊꯥꯔꯒꯦ ꯄꯣꯊꯥꯔꯒ ꯂꯩꯔꯒꯦ ꯍꯥꯏꯅꯀꯣ ꯄꯣꯊꯗꯤ ꯀꯩꯇ ꯆꯕꯨꯨ ꯆꯥꯟꯕꯤ
ꯍ ꯑꯩꯁ ꯙꯥꯎꯁ ꯑꯗꯨꯝ ꯌꯥꯗꯦꯅꯦ ꯑꯩꯅ ꯁꯞꯄꯣꯔꯠ ꯇꯧꯕ ꯈꯨꯗꯤꯡ ꯑꯗꯨꯝ ꯁꯤꯒꯜꯂꯦꯕ ꯑ ꯁꯤ ꯅꯨꯄꯥꯒꯤ ꯇꯤꯝꯁꯤꯗꯤ ꯑꯗꯨꯝ ꯑꯩꯅ ꯁꯞꯄꯣꯔꯠ ꯇꯧꯔꯒ ꯑꯗꯨꯝ ꯉꯝꯍꯟꯅꯕ ꯉꯝꯕ ꯍꯥꯏꯕ ꯇꯥꯔꯦ
ꯑꯣ
ꯇ꯭ꯋꯦꯟꯇꯤ ꯇꯨꯗꯁꯨ ꯑꯁ ꯑꯃꯒ ꯁꯥꯟꯅꯥꯔꯦꯅꯥ
ꯍꯣꯏ ꯍꯣꯏ ꯍꯣꯏ
ꯑꯁ ꯑꯗꯩꯩ ꯑꯩꯁꯨ ꯌꯥꯝ ꯄꯥꯈꯠꯂꯝꯕꯅꯤ ꯍꯥ ꯑꯗꯨꯗꯁꯨ ꯃꯣꯏ ꯇꯤꯝ ꯃꯣꯏ ꯇꯤꯝꯅ ꯑꯗꯨꯝ ꯍꯟꯅ ꯑꯗꯨꯁꯨ ꯆꯜꯂꯤꯂꯦꯅ ꯑꯅꯤꯔ ꯍꯦꯟꯕꯅꯦ ꯑꯗꯣ ꯑꯗꯨ ꯃꯇꯝꯗꯗꯤ ꯑꯁ ꯉꯝꯃꯦ ꯍꯥꯏꯔꯒ ꯃꯣꯏꯁꯦ ꯏꯁꯇꯥꯃꯤꯅꯥ ꯂꯩꯗꯕ ꯍꯥꯏꯕ ꯇꯥꯔꯦ ꯃꯣꯏꯁꯦ ꯃꯣꯏ ꯇꯤꯝꯁꯦ ꯐꯥꯔꯁꯁꯤꯗꯤ ꯑꯗꯨꯝ ꯐꯖꯅ ꯁꯥꯟꯅꯒꯅꯦꯕ ꯂꯥꯁ ꯇꯥꯔꯛꯄ ꯀꯥꯟꯗꯅꯤ ꯃꯣꯏ ꯁꯣꯜꯂꯤꯁꯦ
ꯋꯥꯕꯅꯦ ꯃꯣꯏ ꯃꯣꯏ ꯁꯥꯟꯅꯕꯗꯤ ꯀꯩꯁꯨ ꯅꯠꯇꯦ ꯑꯩꯈꯣꯏ ꯌꯦꯡꯕ ꯑꯣꯏꯅ ꯋꯥꯕꯅꯦꯕ
ꯍꯣꯏ ꯌꯦꯡꯕꯁꯨ ꯕꯣꯜꯁꯨ ꯑꯗꯨꯃꯥꯏꯅ ꯑꯧ ꯇꯧꯕꯅꯦ ꯅꯨꯡꯉꯥꯏꯕꯅꯤꯅ ꯒꯦꯝꯁꯨ
ꯑꯩꯗꯤ ꯊꯥꯏꯅ ꯇꯝꯄꯥꯛꯇ ꯂꯩꯔꯤꯉꯩꯗꯨꯀꯣ ꯕꯣꯜ ꯂꯩꯔꯦ ꯍꯥꯏꯕꯁꯦ ꯑꯩ ꯌꯦꯡꯗꯕ ꯑꯝꯇ ꯌꯥꯎꯗꯤꯌꯦ ꯑꯩ ꯊꯕꯛ ꯆꯠꯂꯦꯕ ꯀ꯭ꯂꯤꯅꯤꯀꯦꯜ ꯄꯣꯁꯇꯤꯡ ꯑꯣꯏꯅ ꯑꯗꯨꯝ ꯆꯠꯂꯦꯕꯀꯣ
ꯎꯝ
ꯄꯣꯁꯇꯤꯡ ꯆꯠꯂꯁꯨ ꯁꯤ ꯕꯣꯜ ꯂꯩꯔꯦ ꯍꯥꯏꯔꯗꯤꯀꯣ ꯀꯣ ꯑꯣꯖꯥꯗ ꯁꯨꯇꯤ ꯂꯧꯗꯣꯏꯅꯦ ꯎꯝ ꯑꯗꯣ ꯁꯤ ꯌꯦꯡꯕ ꯆꯠꯒꯦ ꯑꯩꯈꯣꯏ ꯈꯨꯟꯒꯤ ꯃꯤꯁꯤꯅꯥꯅꯦ ꯂꯩꯗ ꯑꯩꯉꯣꯟꯗ ꯆꯩꯔꯛꯑꯅꯤ ꯅꯪ ꯑꯩꯉꯣꯟꯗꯣ ꯅꯪ ꯌꯥꯝꯕꯣꯜ ꯆꯣꯞꯄꯦ ꯄꯛꯇꯦ ꯍꯥꯏꯕꯅꯦ ꯑ ꯑꯗꯨ ꯑꯣꯖꯥꯅ ꯕꯣꯜꯒꯤ ꯀꯔꯤ ꯀꯔꯤ ꯅꯪ ꯁꯤꯕꯨ ꯌꯦꯡꯅꯤꯡꯕ ꯕꯣꯜꯒꯤ ꯃꯔꯝ ꯍꯪꯒꯦ ꯍꯪꯑꯣ ꯍꯥꯡꯕꯅꯦꯕ
ꯎꯝ
ꯆꯨꯝꯅ ꯀꯨꯝꯕꯤꯕ ꯑꯁꯤ ꯑꯣ ꯅꯪ ꯕꯣꯜꯗꯤ ꯄꯥꯝꯗꯤ ꯄꯥꯝꯕ ꯃꯥꯜꯂꯦ ꯐꯨꯅꯤꯡꯗ꯭ꯔꯥ
ꯑꯗꯨꯗꯤ ꯅꯪꯒ ꯂꯩꯃꯤꯟꯅꯕ ꯅꯨꯡꯉꯥꯏꯒꯗꯧ ꯃꯥꯜꯂꯦ
ꯕꯣꯜ ꯌꯦꯡꯕꯁꯦ
ꯎꯝ
ꯑꯩꯁꯨ ꯑꯩ ꯁꯥꯟꯅꯥꯅꯕꯕꯨꯗꯤ ꯍꯩꯇꯦꯕꯀꯣ ꯑꯗꯨꯝ ꯌꯦꯡꯕ ꯌꯥꯝ ꯄꯥꯝꯕ ꯈꯣꯏꯗ ꯑꯣꯏꯕꯅꯦ ꯑꯁ ꯊꯥꯏꯅꯗꯤ ꯍꯣꯏ ꯊꯥꯏꯗꯤ ꯑꯩ ꯑ ꯄꯣꯜ ꯁ꯭ꯄꯣꯔꯠꯀꯤ ꯐꯨꯔꯤꯠ ꯌꯥꯝ ꯂꯩꯕꯅꯦ
ꯎꯝ
ꯍꯧꯖꯤꯛ ꯑꯩꯈꯣꯏꯒꯤ ꯉꯝꯈꯤꯕꯗꯣ ꯃꯣꯏꯒꯤ ꯐꯨꯔꯤꯠ ꯑꯅꯤ ꯑꯍꯨꯝ ꯂꯩꯌꯦ ꯑꯗꯨꯝ ꯂꯩꯔꯒ ꯍꯥꯞꯄꯅꯦ
ꯍꯝ ꯍꯦ ꯑꯩꯒꯤꯁꯨ ꯌꯥꯝꯅꯗꯤ ꯂꯩ ꯑꯗꯨꯒꯤꯗꯣ ꯂꯩꯁꯤꯔ ꯈꯜꯂꯦ ꯈꯟꯒ ꯑꯗꯨꯝꯃꯨꯛ ꯂꯩꯗ꯭ꯔꯦ
ꯈꯪꯗꯦ ꯑꯃꯨꯛꯀ ꯁꯔꯥꯞ ꯀꯩꯅꯣ ꯀꯥꯏ ꯌꯧꯔꯗꯤ ꯂꯩ ꯂꯩꯗꯤ ꯈꯜ ꯂꯩꯒꯦꯗꯤ ꯈꯜꯂꯦ ꯐꯥꯏꯅꯦꯜꯒ ꯌꯧꯔꯗꯤꯀꯣ ꯂꯩꯔ ꯐꯝꯃ ꯌꯦꯡꯗꯔ꯭ꯗꯤ ꯌꯥꯗꯧ ꯃꯥꯥꯟꯗꯦ
ꯍꯣꯏ
ꯍꯥꯏꯗꯤ ꯋꯥꯈꯜꯗꯣ ꯈꯔ ꯍꯦꯟꯅ ꯑ ꯀꯩꯅꯣ ꯅꯨꯡꯉꯥꯏꯕ ꯐꯥꯎꯋꯦꯕ ꯃꯣꯏꯗꯨꯝ ꯌꯦꯡꯉꯒ
ꯍꯣꯏ
ꯌꯥꯝ ꯍꯔꯥꯎꯔꯦꯕ ꯃꯣꯏꯗꯨ
ꯑ
ꯑꯗꯨꯗ ꯌꯦꯅꯤꯗ ꯉꯝꯒꯦꯔꯥ ꯉꯝꯒꯦꯔꯥ ꯈꯟꯕꯗ ꯋꯥꯕꯅꯦ
ꯍꯣꯏ
ꯎꯝ ꯑꯗꯔꯥꯗ ꯉꯁꯤꯗꯤꯅꯥ ꯑꯗꯨꯝ ꯇꯨꯝꯃꯒꯔꯒꯦꯅꯦ
ꯍꯣꯏ ꯑꯗꯨ ꯑꯃꯨꯛ ꯌꯦꯡꯉ ꯂꯣꯏꯔꯦ ꯑꯗꯨꯨꯝꯃ ꯇꯥꯈꯦ ꯇꯨꯝꯗ꯭ꯔꯤꯕꯅꯤꯅ
ꯑꯗꯨꯝ ꯑꯩꯈꯣꯏꯁꯨ ꯍꯧꯔ ꯑ ꯅꯪ ꯍꯧꯖꯤꯛ ꯌꯦꯡꯕꯗꯣ ꯑꯗꯨꯗꯤ ꯌꯦꯡꯕ ꯉꯝꯗꯧ ꯃꯥꯟꯗ꯭ꯔꯦ ꯆꯥꯛꯅꯅ ꯊꯣꯡꯗ꯭ꯔꯤꯑꯕ
ꯍ
ꯆꯥꯛꯁꯨ ꯊ ꯍꯣꯅꯤꯦ ꯑꯗꯨ ꯆꯥꯛ ꯀꯨꯝꯕ ꯊꯣꯡ ꯊꯣꯡ ꯊꯣꯡꯅꯁꯨ ꯌꯦꯡꯕꯗꯤ ꯌꯥꯏꯌꯦꯗ ꯑꯗꯨꯕꯨꯗꯤ ꯑꯗꯨꯕꯨ ꯀꯌꯥꯝ ꯄꯥꯝꯕ ꯑꯣꯏꯗ꯭ꯔꯗꯤ ꯑꯗꯨ ꯀꯩꯅꯣ ꯌꯥꯝ ꯀꯩꯅꯣ ꯃꯤꯠ ꯄꯥꯡꯉꯒ ꯌꯦꯡꯕꯗꯣ ꯄꯥꯝꯃꯣꯏꯑꯕ
ꯍꯣꯏ ꯐꯖꯒꯗꯧꯕꯗꯤ ꯈꯪꯗꯦꯗ ꯐꯔꯆꯔꯁꯅ ꯑꯗꯨꯗ ꯐꯖꯗꯕꯅꯤ ꯑꯗꯨꯝ ꯃꯣꯏꯗꯤ ꯄꯤꯅꯥꯜꯇꯤꯗꯤ ꯇꯥꯕꯅꯤ
ꯍꯥꯥ
ꯄꯦꯅꯥꯜꯇꯤꯗꯤ ꯇꯥꯕꯅꯦꯕ ꯐꯥꯔꯁꯇꯁ ꯅꯥꯕꯗ ꯀꯁꯨ ꯅꯨꯡꯉꯥꯏꯇꯦ ꯑꯩꯈꯣꯏ ꯇꯁꯦꯡꯅ ꯁꯞꯄꯣꯔꯠ ꯇꯧꯒꯗꯕꯅꯤꯅ
ꯍꯅꯦ
ꯑꯩꯅ ꯇꯁꯦꯡꯅ ꯁꯞꯄꯣꯔꯠ ꯇꯧꯕꯒꯨꯝꯕ ꯐꯦꯟ ꯐꯦꯟ ꯌꯥꯝꯕ ꯌꯥꯝꯕ ꯒꯨꯝꯕ ꯑꯗꯨꯒꯨꯝꯕꯅ ꯌꯦꯡꯕ ꯅꯨꯡꯉꯥꯏꯔꯅꯤ
ꯑꯗꯨꯅꯦ ꯉꯁꯤꯁꯨ ꯌꯦꯡꯕ ꯃꯤꯅ ꯑꯩꯈꯣꯏꯒꯤ ꯑꯩꯈꯣꯏ ꯑꯩꯈꯣꯏꯅꯤꯒꯤ ꯉꯝꯕꯗꯨꯁꯨ ꯃꯤꯅ ꯑꯗꯨꯝ ꯍꯥꯏꯔꯛꯄ ꯃꯣꯏꯒꯤꯁꯨ ꯍ ꯇꯃ ꯑꯗꯨ ꯑꯣꯏꯅ ꯑꯩꯈꯣꯏꯕꯨ ꯄꯨꯛꯅꯤꯡ ꯁꯧꯒꯠꯄꯤꯕ ꯍꯥꯏꯇꯥꯔꯦꯀꯣ ꯑꯗꯨꯅ ꯋꯥꯈꯜ ꯅꯨꯡꯉꯥꯏꯖꯩꯌꯦꯕ ꯍ ꯑꯗꯨꯗꯤ ꯌꯥꯝ ꯄ ꯂꯩꯦ ꯍꯦ ꯌꯦ ꯉꯁꯤ ꯐꯥꯎꯗꯦ ꯑꯩꯒꯤꯀ ꯌꯥꯝꯄ ꯉꯝꯗ꯭ꯔꯤ ꯌꯥꯅ ꯋꯥꯈꯜ ꯋꯥꯔꯝꯕꯁꯨ
ꯍꯣꯏ ꯑꯁ ꯑꯗꯨꯒ ꯉꯁꯤꯒꯤꯁꯨ ꯐꯖꯕ ꯂꯩꯔꯤꯅꯦ ꯑꯁ
ꯎꯨꯡ ꯀꯌꯥꯗꯅ
ꯎꯝ ꯄꯨꯡ ꯑꯗꯨꯁꯨ ꯑꯍꯨꯝꯗ ꯑꯣꯏꯕꯅꯤꯅꯤ ꯑꯃ ꯑꯃꯥ ꯑꯃꯒ ꯑꯃ ꯑꯃ ꯐꯖꯕ ꯑꯃ ꯂꯩꯌꯦꯗꯅ
ꯑꯥ
ꯌꯦꯜꯂꯨ ꯌꯦꯂꯨ ꯑꯩꯈꯣꯏꯗ
ꯑꯥ
ꯑꯗꯨ ꯂꯩꯅꯤꯅꯦ
ꯌꯦꯡ ꯇꯥꯔꯦ ꯍꯥꯏꯕꯗꯤ ꯑꯗꯨꯃꯥꯏꯅ ꯇꯧꯋ ꯅꯪ ꯌꯥꯝꯅ ꯌꯦꯡꯅꯤꯡꯕꯗꯣ
ꯍꯥ
ꯑꯃꯔꯛꯇꯗꯤ ꯌꯥꯝ ꯌꯦꯡꯅꯤꯡꯗꯦꯕ ꯑꯗꯨꯗꯤ ꯊꯝꯃꯣꯕ
ꯎꯝ
ꯇꯨꯝꯈ꯭ꯔꯣ ꯑꯂꯥꯝꯗ ꯑꯃꯨꯛ ꯍꯦꯛꯇ ꯈꯤꯡꯈ꯭ꯔꯛꯑꯣ ꯑꯗꯨ ꯆꯦꯈꯅꯤ ꯑꯗꯨꯝ ꯈꯤꯍꯜꯂꯤꯅꯦ
ꯑꯩꯈꯣꯏꯗꯤ ꯑꯩꯈꯣꯏ ꯇꯨꯝꯈ꯭ꯔꯗꯤ ꯇꯨꯝꯈ꯭ꯔꯗꯤ ꯍꯧꯒꯠꯄꯗꯣ ꯇꯟꯕ ꯇꯨꯡ ꯀꯔꯗꯤ ꯑꯃꯨꯛ ꯍꯧꯒꯠꯂꯈ꯭ꯔꯦ ꯑꯗꯨꯝ ꯈ ꯋꯥꯈꯜꯁꯨ ꯂꯩꯌꯦꯅ ꯇ ꯇ ꯇꯨꯝꯕꯅ ꯑꯗꯨꯝ ꯉꯝꯈ꯭ꯔꯅꯦꯕ ꯑꯁ ꯌꯦꯡꯗ꯭ꯔꯁꯨ ꯌꯥꯔꯦ ꯑꯗꯨꯒ ꯑꯗꯨꯝ ꯎꯝ ꯇꯨꯝꯗꯕꯤꯗ ꯑꯩꯒ ꯌꯦꯡꯃꯤꯟꯅꯕ ꯃꯤꯗꯨ ꯋꯥ ꯀ ꯃꯅꯤ ꯎ ꯀꯩ ꯍꯥꯏꯁꯦ
ꯍꯣꯏ ꯍꯣꯏ ꯍꯣꯏ
ꯇꯧꯕꯅꯤ ꯑꯗꯨꯒꯤ ꯅꯨꯡꯁꯨ ꯅꯨꯡꯉꯥꯏꯕ ꯌꯦꯡꯃꯤꯟꯅꯕꯗꯣ
ꯍꯣꯏ
ꯑꯗꯨꯝ ꯈꯠꯅꯔꯒ ꯑꯗꯨꯝ ꯌꯦꯡꯕꯗ ꯑꯃꯅꯁꯨ ꯆꯠꯅꯨ ꯀꯥꯏ ꯑꯃꯅꯁꯨ ꯂꯧꯋꯦ ꯑꯃ ꯆꯠꯅꯨ ꯀꯥꯏꯗ ꯑꯃꯁꯁꯨ ꯂꯥꯛꯑꯣ ꯑꯗꯨ ꯑꯣꯏꯔꯁꯨ ꯐꯃꯨꯡ ꯑꯃ ꯈꯇꯪ ꯇꯨꯝꯃꯤꯟꯅ ꯍ ꯍꯣꯏ ꯂꯕꯨꯅꯕꯅꯦ
ꯏꯆꯦ ꯍꯣꯏꯅꯤꯁꯨ ꯑꯗꯨꯃꯥꯏꯅ ꯇꯧꯧꯕꯅꯦ ꯍꯧꯖꯤꯛꯁꯨ ꯀꯣ ꯍꯧꯖꯤꯛꯅꯤ ꯐꯝ ꯑꯃꯁ ꯃꯥꯁꯦ ꯃꯥꯈꯣꯏ ꯉꯝꯃꯠꯇꯤ ꯉꯁꯤꯗꯤ ꯐꯖꯅ ꯇꯨꯝꯃꯒꯦ ꯀꯥꯏꯅ ꯇꯧꯔꯤꯅꯦꯕ
ꯍꯣꯏ ꯑꯁ ꯃꯁꯤꯁꯤꯁꯨ
ꯑꯩꯈꯣꯏꯅ ꯉꯝꯝꯕꯗꯤ ꯑꯩ ꯐꯖꯅ ꯇꯨꯝꯃꯣꯏ
ꯍꯣꯏ ꯑ ꯉꯁꯤꯁꯨ ꯏꯕꯅꯤ ꯁꯞꯄꯣꯔꯠ ꯇꯧꯕꯗꯣ ꯉꯝꯗ꯭ꯔꯗꯤ ꯇꯨꯝꯃꯁꯨ ꯅꯨꯡꯉꯥꯏꯔꯣꯏꯗꯕꯅꯤꯍ ꯑꯗꯨꯝ ꯈꯜꯂꯒ ꯂꯩꯕꯅꯦ ꯑꯩꯁꯦ ꯂꯣꯏꯗ ꯀꯥꯟꯅꯒꯤ ꯑꯁ ꯉꯁꯤ ꯇꯨꯝꯕ ꯌꯦꯡꯉꯣꯏ ꯇꯨꯝꯗꯣꯏꯅꯣ ꯈꯜꯂꯒ ꯂꯩꯕꯅꯤ
ꯇꯧꯑꯣꯏ ꯊꯪꯒꯆꯕꯅꯦ ꯑꯗꯨꯃꯤ ꯑꯩꯅ ꯇꯧ ꯉꯁꯤꯗꯤ ꯑꯩꯅ ꯇꯧꯕꯗꯣ ꯈꯪꯗꯦꯗ ꯑꯁꯦꯡꯕ ꯇꯨꯝꯕ ꯌꯥꯗꯦꯕ ꯋꯥꯈꯜ ꯑꯗꯨꯝ ꯅꯤꯡꯁꯤꯡꯕꯤꯗ ꯇꯧꯋꯦꯕ
ꯍ
ꯑꯗ ꯌꯦꯁ ꯌꯥꯗꯗ
ꯀꯩ ꯌꯦꯟꯁꯥꯡ ꯊꯣꯡꯗꯣꯏꯅꯣ ꯅꯪꯗꯤꯟꯁꯥꯡ
ꯐꯤ ꯍꯋꯥꯏ ꯃꯔꯨꯒ ꯈꯥꯃꯦꯟ ꯑꯁꯤꯟꯕꯒ ꯊꯣꯡꯕ ꯇꯥꯔꯦ
ꯍꯥꯎꯅꯤꯍ
ꯈꯪꯗꯦ ꯑꯩꯈꯣꯏꯗ ꯁꯛꯀꯪ ꯂꯣꯏꯔꯛꯈ꯭ꯔꯕꯒꯤ ꯆꯥꯛ ꯊꯣꯡꯅꯤꯡꯗ꯭ꯔꯦ
ꯅꯣꯏ ꯃꯤ ꯌꯥꯝꯅ ꯑꯗꯨꯝ ꯀꯪꯍꯜꯂꯒ ꯑꯗꯨꯝ ꯀꯨꯏꯅ ꯆꯥꯔꯝꯅꯤꯗꯕ
ꯃꯣꯏ ꯅꯍꯥꯟ ꯀꯦꯖꯤ ꯃꯔꯤꯒꯨꯝꯕ ꯀꯪꯍꯟꯕꯅꯦꯕ
ꯑꯥ
ꯊ ꯃꯅꯤ ꯀꯅꯥ ꯊꯥ ꯃꯥꯥꯛꯇꯩ ꯀꯅꯥ ꯑꯗꯨ
ꯑ
ꯁꯣꯏꯒꯨꯝꯕꯗꯨꯗ ꯑꯗꯨꯝ ꯍꯥꯞꯄꯒ ꯆꯥꯅꯤꯅ ꯍꯥꯞꯇꯕꯗꯣ ꯈꯔ ꯃꯍꯥꯎ ꯋꯥꯠꯂꯦꯕ
ꯍꯣꯏ ꯑꯗꯨꯅ ꯍꯥꯎꯕꯅꯤ ꯁꯧꯒ꯭ꯔꯔꯤꯗꯁꯨ ꯍꯥꯞꯄꯗ ꯍꯥꯎꯕꯅꯤ
ꯄꯥꯝꯕ꯭ꯔꯣ
ꯍꯣꯏ
ꯈ꯭ꯋꯥꯏꯗꯒꯤ ꯑꯩꯅ ꯍꯥꯏꯕ ꯍꯌꯦꯡꯋꯥꯗꯤ ꯀꯅꯥꯒꯨꯝꯕ ꯑꯩ ꯂꯧꯕ ꯃꯤꯗꯣ
ꯎꯝ
ꯄꯤꯤꯔꯁꯨ ꯌꯥꯏ ꯁꯧꯒ꯭ꯔꯤ ꯐꯥꯔꯝ ꯆꯥꯎꯅ ꯇꯧꯕꯤꯌꯣ ꯍꯥꯏꯕ ꯂꯣꯛꯄꯗ ꯆꯤꯗꯕ
ꯑ
ꯄꯥ ꯃꯖ ꯐꯔꯤꯁꯦ
ꯊꯧꯔꯤ ꯆꯥꯕ ꯅꯨꯡꯉꯥꯏꯅꯤ ꯑꯩꯈꯣꯏ ꯐꯦꯃꯤꯂꯤꯁꯨ ꯑꯗꯨꯝ ꯆꯥꯒꯟꯕꯅꯤꯅꯪꯀꯣ ꯆꯥꯔꯤꯁꯦ ꯕꯤꯐ ꯀꯨꯝꯕꯗꯣ ꯑꯀꯥꯡꯕꯗ ꯑꯗꯨꯝ ꯍꯥꯞꯂꯅꯤ ꯍꯣꯏ ꯍꯣꯏ ꯁꯟꯁꯥꯗꯣ ꯍꯣꯏ ꯁꯟꯁꯥꯗꯣ ꯑꯗꯨꯝ ꯍꯥꯎꯔꯦꯅꯦ ꯑꯁ ꯍꯥꯎꯋꯅꯤ ꯃꯥꯒꯤ ꯃꯍꯤ ꯐꯥꯎ ꯊꯛꯄ ꯊꯛꯄ ꯑꯍꯥꯎꯕꯅꯤꯅ ꯁꯥꯛꯒꯍ ꯄꯗꯤ
ꯑꯗꯨꯗꯤ ꯑꯩꯁꯨꯦ ꯁꯒꯩ ꯊꯒꯅꯤ ꯀꯤꯗꯣ ꯍꯦꯟꯅ ꯍꯥꯞꯄꯦꯕꯀꯣ
ꯑꯥ
ꯃꯍꯤꯗꯣꯥꯛ ꯆꯥꯕ ꯂꯣꯏꯔꯒ ꯀꯩꯅꯩꯅꯣ ꯊꯥꯛꯄ ꯇꯣ
ꯗ ꯐꯖꯅ ꯆꯠꯅꯤꯒꯨꯝꯕ ꯐꯖꯅ ꯇꯧꯔꯒ
ꯑꯁ ꯑꯩꯈꯣꯏꯅꯤꯗꯤ ꯍꯧꯖꯤꯛꯀꯥꯟ ꯏꯆꯦ ꯑꯩꯈꯣꯏꯅꯤꯗꯣ ꯅꯍꯥꯟꯗꯣ
ꯎꯝ
ꯑꯗ ꯍꯪꯒꯥꯝ ꯍꯪꯒꯥꯝꯒꯤ ꯃꯍꯤ ꯁꯨꯝꯃꯒ ꯆꯤꯡꯗꯨꯗꯤ ꯆꯥꯏꯌꯦꯅ ꯑꯗꯨ ꯑꯈꯣꯏꯅꯤ ꯑꯗꯨ ꯃꯣꯔꯣꯛ ꯃꯦꯠꯂꯦꯕꯀꯣ ꯃꯦꯠꯂꯒ ꯊꯝꯕꯗꯣ ꯀꯩꯅꯣ ꯇꯧꯅꯤꯅꯦ ꯍꯞꯇꯥ ꯃꯆꯥ ꯑꯃꯅꯦ ꯁꯥꯕꯠꯒꯤ ꯃꯣꯔ ꯌꯥꯅ ꯆꯥꯏ
ꯣꯏ ꯑꯩꯈꯣꯏ ꯍꯣꯁꯇꯦꯜꯗꯁꯨ ꯑꯩꯈꯣꯏꯅ ꯑꯗꯨ ꯑꯦꯦꯟꯁꯥꯡꯒꯨꯝꯕ ꯁꯥꯒꯨꯝꯕ ꯊꯣꯡꯉꯅꯤ ꯌꯥꯝ ꯁꯥꯒꯠꯂꯦꯕ ꯑ ꯍ ꯍꯣꯏ ꯁꯥꯕ ꯑꯩꯈꯣꯏ ꯅꯨꯄꯥ ꯈꯛꯇ ꯈꯤꯇꯪ ꯑꯣꯏꯕꯅꯤꯅ ꯑꯁꯥꯕ ꯈꯛꯇꯪ ꯆꯥꯕꯅꯤꯅ ꯑꯃꯨꯛ ꯌꯨꯝꯗ ꯆꯠ ꯈꯂꯗꯤ ꯌꯨꯝꯒꯤ ꯌꯦꯟꯁꯥꯡꯗꯣ ꯆꯥꯕ ꯍꯧꯗꯣꯅꯤ ꯃꯣꯏ ꯃꯔꯣꯛ ꯍꯥꯞꯇꯕꯅꯤꯅꯀꯣ ꯑꯩꯈꯣꯏ ꯍꯣꯁꯇꯦꯜꯗꯗꯤ ꯑꯁ ꯃꯣꯛꯁꯦ ꯅꯝꯕꯔ ꯋꯥꯟ ꯉꯥꯛꯇꯅꯤ ꯆꯥꯔꯤꯁꯦ ꯑꯁꯥꯎꯕ ꯆꯥꯅꯤꯡꯕ ꯉꯥꯛꯇ
ꯑꯩꯈꯣꯏꯁꯨ ꯁꯥꯕ ꯑꯗꯨꯝ ꯍꯥꯎꯋꯦꯗ
ꯍꯣꯏ
ꯍꯥꯏꯗꯤ ꯃꯍꯥꯎ ꯏꯊꯣꯛ ꯊꯣꯛꯇꯦꯕ ꯁꯥꯕꯒ ꯊꯨꯝꯕ ꯌꯥꯎꯔꯗꯤ ꯏꯟꯁꯥꯡꯗꯣ ꯑꯗꯨꯗ ꯃꯍꯥꯎ ꯄꯤꯔꯤꯅꯦꯕ
ꯑ
ꯑꯗꯨꯗꯗꯤ ꯃꯍꯥꯎ ꯑꯣꯏꯒꯌꯥꯟ ꯃꯥ ꯇꯥꯄꯇꯦꯗ ꯅꯠꯇ꯭ꯔꯥ
ꯍꯣꯏ
ꯁꯤ ꯑꯁ ꯍꯧꯖꯤꯛꯁꯦ ꯅꯪ ꯍꯧꯖꯤꯛꯁꯦ ꯑꯃꯨꯛ ꯌꯦꯡꯈꯤꯗꯣꯏꯅꯦ ꯍꯥꯏꯕ ꯅꯠꯇ꯭ꯔꯣ
ꯍꯣꯏ
ꯅꯠꯇ꯭ꯔꯣ
ꯑꯍꯣꯏ ꯌꯦꯡꯗꯣꯏꯅꯤ ꯍꯣꯏ
ꯌꯦꯡ ꯌꯦꯉꯨ